ꯍꯜꯂꯣ
ꯑꯩꯁꯦ ꯕꯣ ꯌꯦꯡꯉꯝꯕꯅꯦꯕꯀꯣ ꯑꯗꯨ ꯍꯧꯖꯤꯛꯇꯣ ꯍꯥꯞ ꯊꯥꯈꯤꯕ ꯑꯗꯨꯗꯨꯒꯤ ꯂꯩꯔꯤ ꯁꯨꯝ ꯅꯪꯗꯤ ꯀꯩꯗꯧꯔꯝꯕꯅꯣ
ꯑꯩꯁꯨ ꯕꯣꯜ ꯌꯦꯡꯉꯤꯌꯦ ꯃꯤꯠꯇꯨ ꯇꯨꯝꯅꯤꯡꯕꯅ ꯉꯥꯎꯔꯦ
ꯑꯩ ꯇꯨꯝꯅꯤꯡꯉꯦ ꯑꯗꯨꯣ ꯇꯨꯝꯅꯤꯡꯉꯁꯨ ꯕꯣꯜꯁꯨ ꯌꯦꯡꯅꯤꯡꯕꯒꯤ ꯁꯨꯝ ꯍꯥꯏꯗꯤ ꯌꯦꯡꯕ ꯍꯧꯔꯨꯔꯒ ꯂꯣꯏꯒꯤꯗꯕꯗꯣ ꯑꯗꯨ ꯅꯨꯡꯉꯥꯏꯇꯕꯒꯤ
ꯅꯪ ꯀꯅꯥꯕꯨ ꯁꯄꯣꯠ ꯇꯧꯔꯤꯅꯣ
ꯑꯩꯗꯤꯅꯦ ꯀꯩꯅꯣꯗꯣ ꯃꯣꯏꯒꯤ ꯂꯃꯤꯟ ꯌꯥꯃꯜ
ꯅꯪꯗꯤ ꯑꯗꯨ ꯈꯛꯇ ꯈꯪꯕ꯭ꯔꯣ
ꯅꯠꯇꯦ ꯑꯥ ꯍꯧꯖꯤꯛ ꯀꯤ ꯃꯦꯁꯇꯕꯨꯗꯤ ꯑꯗꯨ ꯇꯧ ꯇꯧꯔꯦꯕꯀꯣ ꯑꯗꯣ ꯑꯩꯗꯤ ꯑꯁꯦꯡꯕꯗꯤ ꯑꯩꯗꯤ ꯀꯩꯅꯣꯅꯦ ꯍꯥꯏꯕ ꯕ꯭ꯔꯥꯖꯤꯜ
ꯁꯦꯑꯁ ꯅꯪ ꯍꯣꯔꯦꯟ ꯑꯌꯨꯛ ꯄꯨꯡ ꯃꯔꯤꯒꯤꯗꯨꯁꯨ ꯉꯥꯏꯗꯣꯏꯔꯣ
ꯑꯥ ꯑꯗꯨ ꯌꯦꯡꯁꯤꯔꯦꯅꯗꯤ ꯈꯜꯂꯤ ꯑꯩꯈꯣꯏ ꯏꯃꯥꯟꯅꯕꯤꯈꯩꯒ ꯌꯦꯡꯃꯤꯟꯅꯔꯒꯗꯤ ꯃꯣꯏꯁꯨ ꯍꯧꯒꯠꯂꯒ ꯌꯦꯡꯁꯦꯅ ꯍꯥꯏꯅꯔꯕꯨꯗꯤ ꯌꯦꯡꯉꯦ ꯑꯗꯣ ꯏꯊꯟꯇꯗꯤ ꯌꯦꯡꯉꯣꯏꯗ ꯅꯪꯗꯤ ꯌꯦꯡꯗꯣꯏꯔꯣ
ꯑꯩꯁꯦ ꯈꯪꯗꯦ ꯁꯤ ꯂꯣꯏꯔ ꯇꯨꯝꯃꯁꯤꯔꯥ ꯈꯜꯂꯤ
ꯎꯝ ꯇꯨꯝꯕꯨ ꯗꯤ ꯇꯨꯝꯕꯅ ꯐꯩ ꯍꯥꯏꯗꯤ ꯄꯨꯂꯞ ꯀꯨꯏꯅ ꯉꯥꯏꯕꯗꯤ ꯑꯩꯁꯨ ꯉꯝꯃꯣꯏꯕ ꯀꯩꯁꯨ ꯑꯗꯨ ꯍꯣꯔꯦꯟ ꯍꯧꯒꯠꯂꯛ ꯀꯥꯟꯗ ꯌꯦꯡꯗꯨꯕ ꯅꯠꯇ꯭ꯔꯗꯤ ꯑꯗꯨꯝ ꯇꯨꯝꯗꯕꯤ ꯉꯥꯏꯕꯗꯤ ꯑꯩ ꯉꯝꯃꯣꯏ
ꯍꯣꯔꯦꯟ ꯍꯧꯒꯠꯄ ꯉꯝꯗ꯭ꯔꯗꯤ
ꯉꯝꯗ꯭ꯔꯒꯗꯤ ꯌꯦꯡꯗꯦꯗꯅ
ꯑꯩꯈꯣꯏꯗꯤ ꯑꯆꯥꯄꯣꯠꯁꯨ ꯆꯥꯅꯤꯒꯥꯏ ꯂꯣꯏ ꯇꯧꯁꯜꯂꯒ ꯆꯥꯗ꯭ꯔꯦ
ꯍꯣꯏ ꯑꯗꯣ ꯅꯪ ꯆꯥꯛ ꯂꯥꯝꯃꯗꯤ ꯆꯥꯎꯋꯣ ꯆꯥꯅꯤꯡꯉꯗꯤ ꯆꯥꯎꯋꯣꯕ
ꯆꯥꯛꯇꯤ ꯂꯥꯝꯗꯦꯗ ꯀꯦ ꯑꯦꯐ ꯁꯤ ꯆꯥꯅꯤꯡꯉꯦ
ꯀꯔꯤ ꯍꯧꯖꯤꯛꯀꯤ ꯄꯨꯛꯁꯤꯗ ꯊꯟꯕꯨ ꯊꯟꯂꯀꯥꯟꯁꯤꯗ ꯀꯦ ꯑꯦꯐ ꯁꯤ ꯀꯦ ꯑꯦꯐ ꯁꯤꯗꯣ ꯃꯍꯥꯎ ꯂꯩꯍꯜꯂꯣꯏꯗꯧꯔꯦ ꯅꯪꯅ
ꯀꯦꯐꯁꯤꯗꯨ ꯆꯥꯁꯤ ꯁꯨꯃꯥꯏ ꯌꯦꯡꯉꯒ ꯂꯥꯎ ꯂꯥꯎꯔꯒ ꯆꯥꯕꯗ ꯅꯨꯡꯉꯥꯏꯔꯣꯏꯗ꯭ꯔꯣ ꯍꯌꯦꯡ ꯄꯨꯡ ꯃꯔꯤꯗ ꯄꯨꯔꯤ ꯆꯥꯔ ꯆꯠ ꯄꯨꯔꯤ ꯆꯥꯕ ꯆꯠꯁꯤ ꯍꯥꯏꯔꯣ
ꯑꯗꯨꯏꯗꯣ ꯀꯩꯅꯣ ꯇꯧꯔꯗꯤ ꯌꯥꯍꯧ ꯉꯟꯅ ꯍꯧꯒꯠꯂꯗꯤ ꯆꯠꯁꯦ ꯅꯠꯇ꯭ꯔꯗꯤ ꯅꯪꯑꯣꯏꯌꯦ
ꯑꯥ ꯍꯌꯦꯡꯗꯣ ꯔꯣꯅꯥꯜꯗꯣꯒꯤ ꯌꯦꯡꯕ ꯂꯣꯏꯔꯀꯥꯟꯗ ꯄꯨꯡꯗꯣ ꯃꯉꯥ ꯃꯛ ꯈꯥꯏ ꯑꯗꯩꯗ ꯂꯣꯏꯗꯣ ꯃꯥꯜꯂꯦ ꯑꯗꯨꯗꯤ ꯆꯠꯄ ꯌꯥꯅꯤ ꯑꯁ ꯑꯗꯨꯕꯨꯗꯤ ꯐꯖꯅ ꯇꯨꯝꯗ꯭ꯔꯗꯤ ꯑꯃꯨꯛ ꯀꯣꯛ ꯉꯥꯎꯅꯤꯌꯦ ꯑꯉꯥꯡ
ꯍꯣꯏ ꯌꯥ ꯌꯦꯡꯅꯤ ꯑꯗꯨ ꯌꯦꯡꯉꯁꯦ ꯀꯩꯒꯨꯝꯕ ꯑꯥ ꯗꯨ ꯂꯣꯏꯔꯒ ꯑꯥ ꯀꯩꯅꯣ ꯇꯧꯔꯗꯤꯀꯣ ꯑꯥ ꯇꯨꯝꯅꯤꯡꯉꯛꯇ꯭ꯔꯗꯤ ꯆꯠꯂꯨꯁꯦꯕ ꯑꯗꯨꯒ ꯒꯦꯠ ꯃꯄꯥꯟ ꯃꯄꯥꯟꯒꯤꯗꯣ ꯑꯗꯨꯅꯦꯕ ꯑꯗꯨꯁꯨ ꯑꯗꯣ ꯁꯤ ꯌꯥꯝ ꯅꯛꯄꯗꯗꯤ ꯂꯩꯇ꯭ꯔꯦꯕ ꯑꯗꯣ ꯌꯥꯔꯗꯤ ꯆꯠꯂꯨꯔꯁꯦ ꯑꯗꯨꯗꯨꯒ ꯇꯨꯝꯅꯤꯡꯉꯛꯑꯁꯨ ꯇꯨꯝꯊꯣꯛꯁꯤꯁꯦ ꯑꯗꯨ ꯌꯦꯡꯉꯁꯤ ꯍꯥꯏꯗꯤ ꯀꯝꯄꯜꯁꯔꯤ ꯇꯧꯗꯕ ꯌꯥꯗꯕ ꯊꯕꯛꯇꯤ ꯅꯠꯇꯦꯗꯅ ꯑꯗꯨꯗꯤ ꯑꯩꯈꯣꯏꯅ ꯅꯨꯡꯉꯥꯏꯗꯧꯕ ꯃꯥꯂꯅ ꯇꯧꯊꯣꯛꯄꯤꯔꯅꯤ ꯅꯨꯡꯉꯥꯏꯇꯣꯏꯗꯕ ꯃꯥꯂꯅ ꯊꯣꯛꯊꯣꯛꯑꯅꯤ
ꯍꯣꯏ ꯌꯥꯏꯅꯦ ꯌꯥꯏꯅꯦ ꯑꯥ ꯂꯣꯏꯅ ꯌꯥꯏꯌꯦ
ꯅꯪꯁꯦ ꯄꯨꯔꯤꯒ ꯄꯔꯥꯊꯥꯒꯗꯣ
ꯑꯥ ꯄꯨꯔꯤꯒ ꯄꯔꯥꯊꯥ ꯀꯩꯗꯧꯔꯕ
ꯑꯗꯨ ꯅꯪ ꯀꯔꯝꯕꯅ ꯍꯦꯟꯅ ꯄꯥꯝꯃꯦ ꯍꯥꯏꯕꯤꯔꯛꯑꯣ
ꯑꯩꯗꯤ ꯄꯨꯔꯤꯅ ꯄꯥꯝꯃꯦ ꯑꯌꯨꯛꯇꯗꯤ ꯄꯔꯊꯥꯗꯣ ꯌꯥꯝ ꯍꯦꯕꯤ ꯑꯣꯏꯗ꯭ꯔꯣ
ꯑꯣꯏ ꯑꯣꯏ ꯑꯗꯨ ꯄꯔꯥꯊꯥ ꯀꯩꯅꯣ ꯇꯧꯕꯗꯨꯁꯨ ꯄꯨꯔꯤꯅ ꯑꯃꯨꯛ ꯊꯥꯎ ꯈꯔ ꯌꯥꯎꯗ꯭ꯔꯥ ꯄꯔꯥꯥ ꯑꯌꯥꯝ ꯌꯥꯝꯗꯕꯗꯨꯁꯨ ꯊꯥꯎ ꯌꯥꯝꯗꯕꯁꯨ ꯍꯥꯎꯗꯤ ꯍꯥꯎꯕꯅꯦ ꯑꯗꯣ ꯑꯩꯁꯨ ꯄꯨꯔꯤꯁꯦ ꯍꯦꯛꯇ ꯆꯥꯅꯤꯡꯉꯦ ꯍꯥꯏꯕ
ꯄꯨꯔꯤ ꯆꯥꯗ ꯀꯨꯏꯔꯦ ꯄꯨꯔꯤꯁꯦ ꯌꯥꯍꯧ ꯉꯟꯗꯕꯅꯤꯅ ꯆꯥꯗ꯭ꯔꯦ ꯃꯤ
ꯎꯝ ꯃꯥꯅꯦ ꯀꯥꯝꯈꯠꯄꯤꯗꯣ ꯑꯗꯨ ꯆꯥꯅꯤꯡꯉꯦꯕ ꯑꯗꯨꯅꯦ ꯑꯩꯗꯤ ꯄꯨꯔꯤ ꯆꯥꯕ ꯆꯠꯄꯗꯅꯦ ꯑꯩ ꯅꯨꯄꯥꯒ ꯈꯠꯅꯕ ꯌꯥꯎꯈ꯭ꯔꯦ ꯍꯥꯏꯕ ꯑꯩꯅ ꯄꯨꯔꯤꯁꯦ ꯑꯀꯥꯝꯕꯁꯦ ꯐꯣꯇꯣ ꯀꯥꯞꯅꯤꯡꯕ ꯀꯥꯝꯃꯤꯀꯥꯟꯗ ꯍꯥꯏꯗꯤ ꯅꯝꯗꯗ꯭ꯔꯤꯀꯥꯟꯁꯤꯗ ꯑꯗ ꯃꯥꯅ ꯅꯝꯗꯕꯅꯦꯕ ꯑꯩꯅ ꯉꯥꯏꯈꯣ ꯉꯥꯏꯈꯣ ꯐꯣꯇꯣ ꯀꯥꯞꯈꯤ ꯁꯦꯅ ꯍꯥꯏꯕ ꯃꯥꯗꯤ ꯆꯥꯛꯁꯤ ꯂꯥꯝꯃꯕ ꯑꯗꯨꯏꯗꯨꯒꯤ ꯃꯥꯅ ꯑꯥ ꯀꯣꯟꯅ ꯀꯥꯞꯄꯁꯦ ꯍꯥꯏꯔꯒ ꯁꯠ ꯅꯝꯗꯔꯛꯄꯅꯦꯃꯤ ꯑꯗꯩꯗꯤ ꯑꯩꯁꯦ ꯊꯋꯥꯏꯁꯦ ꯅꯨꯡꯉꯥꯏꯇ꯭ꯔꯦ ꯑꯗꯨꯝ ꯈꯠꯅꯔꯛꯏꯅꯦ ꯍꯥꯏꯔꯤꯕ ꯏꯕꯥꯅꯤꯗꯣ ꯈꯠꯅꯕ ꯍꯥꯏꯗꯤ ꯀꯟꯅ ꯐꯨ ꯐꯨꯅꯕꯕꯨꯗꯤ ꯅꯠꯇꯦꯗ ꯁꯨꯝ
ꯋꯥꯗꯣ ꯑꯣꯏꯅ ꯑꯗꯨꯝ ꯆꯥꯗꯅ ꯍꯜꯂꯛꯑꯦ ꯑꯅꯤꯃꯛ
ꯆꯥꯗꯤ ꯆꯥꯔꯛꯑꯦ ꯍꯧꯖꯤꯛꯀꯤ ꯄꯨꯊꯣꯂꯛꯄ ꯑꯍꯥꯟꯕꯗꯣ ꯑꯗꯣ ꯑꯗꯨꯏ ꯃꯇꯨꯡ ꯇꯥꯕꯗꯤ ꯀꯩꯁꯨ ꯆꯥꯗ꯭ꯔꯦꯕ ꯁꯥꯎꯕꯒꯤ ꯑꯗꯨꯏꯅꯦ ꯃꯦꯀ꯭ꯔꯣꯅꯤꯁꯨ ꯀꯨꯏꯅ ꯆꯥꯔꯝꯗꯦ ꯍꯥꯏꯕ ꯏꯕꯅꯤꯁꯤ ꯁꯥꯎꯔ ꯅꯣꯡꯃ ꯁꯥꯎꯅꯔꯦꯕ
ꯅꯕꯥꯟꯅꯤꯁꯤꯗꯤ ꯑꯟ ꯑꯣꯟꯊꯣꯛꯄꯅꯤꯗ ꯆꯥꯕ ꯆꯠꯄ ꯈꯨꯗꯤꯡꯒꯤ ꯈꯠꯅ ꯂꯩꯔꯦ ꯀꯃꯥꯏ ꯆꯥꯔꯤꯅꯣ ꯅꯕꯥꯟꯅꯤ ꯁꯥꯎꯅꯔ ꯆꯥ ꯇꯥꯔꯦꯅꯦ ꯀꯩꯅꯣ ꯑꯣꯟꯁꯟꯅꯔꯒ
ꯍꯣꯏꯌꯦ ꯑꯗꯨꯅꯦ ꯄ ꯅꯨꯃꯤꯠꯁꯨ ꯌꯥꯎꯋꯦꯕꯀꯣ ꯑꯗꯨ ꯗꯨ ꯅꯨꯃꯤꯠꯁꯤꯁꯨꯅꯦ ꯏꯕꯥꯅꯤꯁꯦ ꯀꯩꯅꯣ ꯇꯧꯔꯦ ꯕ ꯑ ꯆꯥꯕꯅꯦꯕ ꯑꯗꯨ ꯀꯥꯟꯁꯤꯗꯅꯦ
ꯎꯝ
ꯋꯥꯔꯤꯁꯦ ꯀꯩꯅꯣꯝ ꯇꯧꯔꯛꯄꯗꯒꯤ ꯑꯩꯁꯦ ꯁꯥꯎꯅꯤꯡꯗꯅ ꯌꯥꯝ ꯆꯥꯅꯤꯡꯗ꯭ꯔꯦꯕ ꯆꯤꯅꯦꯕ ꯑꯗꯨꯗꯤ ꯃꯥꯁꯨ ꯑꯩꯁꯨ ꯆꯥꯗ꯭ꯔꯕꯅꯤ ꯃꯥ ꯆꯥꯕꯁꯨ ꯆꯥꯗ꯭ꯔꯤꯗꯅ ꯃꯥꯁꯨ ꯃꯥꯅ ꯆꯥꯎ ꯆꯥ
ꯑ
ꯑꯥꯏꯔꯝꯃꯗꯩꯁ ꯑꯥꯗ꯭ꯔꯦ ꯊꯝꯃꯝꯃꯦ ꯑꯗꯨꯏ ꯃꯒꯤ ꯍꯨꯖꯤꯛꯀꯤ ꯊꯧꯗꯣꯛꯇꯣ ꯑꯗꯣ ꯀꯨꯏꯗ꯭ꯔꯤ ꯆꯥꯕ ꯃꯦꯀ꯭ꯔꯣꯅꯤ ꯁꯤꯗ ꯂꯥꯛꯄꯗꯀꯥꯟꯗ ꯆꯥꯏꯅꯦ
ꯅꯃꯥꯅꯤꯒꯤꯁꯤꯗꯤ ꯌꯥꯝ ꯗꯤꯄ꯭ꯔꯦꯁ ꯑꯣꯏꯗ
ꯌꯥꯝ ꯅꯣꯛꯅꯤꯡꯉꯦ ꯑꯗꯨ ꯁꯨꯝ ꯋꯥꯔꯤ ꯅꯤꯡꯁꯤꯡꯅꯔ ꯀꯥꯟꯗꯗꯤ ꯃꯥꯁꯤ ꯅꯣꯛꯅꯤꯡꯗ ꯑꯗꯨꯝ ꯍꯥꯏꯅꯔꯒ ꯅꯣꯛꯇꯣꯏꯅꯦꯕ ꯑꯩꯈꯣꯏꯗꯤ ꯃꯦꯀ꯭ꯔꯣꯅꯤ ꯆꯥꯕ ꯌꯥꯗꯕꯗꯨꯒ ꯍꯥꯏꯅꯔꯒ ꯈꯪꯕ꯭ꯔꯥ ꯑꯗꯣ ꯑꯗꯨꯝ ꯇꯨꯝ ꯍꯥꯏꯗꯤ ꯈꯠꯅꯕ ꯍꯥꯏꯔꯒ ꯍꯦꯛꯇ ꯐꯨꯅꯕꯤ ꯈꯠꯅꯕꯤ ꯍꯦꯛꯇ ꯁꯥꯎꯅꯕꯤ ꯃꯌꯥꯝ ꯌꯥꯝ ꯉꯥꯡꯅꯕꯤꯗꯣ ꯅꯠꯇꯦꯕ ꯑꯗꯨꯝ ꯉꯥꯏꯍꯥꯛꯀꯤ ꯑꯃ ꯖꯧ ꯖꯧ ꯖꯧ ꯖꯧ ꯉꯥꯡꯅꯕꯤꯗꯣ ꯑꯗꯨꯃꯥꯏꯟ ꯇꯧꯕ
ꯅꯪ ꯃꯥꯅ ꯅꯪꯕꯨ ꯀꯌꯥꯔꯛ ꯀꯥꯞꯍꯜꯂꯒꯦ
ꯃꯥꯅ ꯑꯩꯁꯦ
ꯑꯧ
ꯑꯁ ꯌꯥꯝ ꯀꯞꯄꯦꯗ ꯑꯩꯅ ꯈꯔꯒ ꯀꯞꯆꯦꯠꯄꯒ ꯃꯥꯅ ꯈꯔꯒ ꯂꯛꯅꯒꯟꯕꯒ ꯃꯥꯗꯤ ꯄꯪꯂꯛꯇ ꯂꯛꯅꯗꯣꯏ ꯅꯦꯕ ꯑꯩꯉꯣꯟꯗ ꯑꯗꯨꯗꯨꯅ
ꯊꯦꯝꯕꯗꯤ ꯍꯩꯕ꯭ꯔꯣ ꯃꯥꯖꯦ
ꯍꯩ ꯃꯥꯗꯤ ꯌꯥꯝ ꯍꯩ ꯑꯗꯣ ꯀꯨꯏꯅ ꯁꯥꯎꯒꯗꯧꯕꯁꯦ ꯍꯦꯛꯇ ꯉꯝꯗꯦꯕ ꯃꯥꯗꯤ ꯑꯗꯨꯗꯨꯅ ꯑꯗꯨ ꯁꯥꯎ
ꯐꯩꯅꯦ ꯑꯗꯨꯅꯁꯨ ꯑꯃꯨꯛ
ꯑꯗꯨꯅ ꯃꯥꯅ ꯑꯗꯨꯝ ꯈꯔ ꯊꯦꯝꯃꯒ ꯑꯩꯁꯦ ꯐꯩꯌꯦꯅ ꯈꯟꯕꯒꯤꯅꯦ ꯑꯩꯒꯤ ꯁꯥꯎꯕꯁꯦ ꯃꯥꯅ ꯌꯥꯝꯅ ꯃꯒꯨꯟ ꯂꯩꯅ ꯂꯧꯕꯤꯗ꯭ꯔꯦ ꯍꯥꯏꯕ ꯍꯧꯖꯤꯛꯁꯦ ꯑꯩꯅ ꯁꯥꯎꯕꯁꯦ ꯐꯒꯤꯗꯣꯏꯅꯦꯕ ꯑꯗꯣ ꯑꯩꯗꯤ ꯃꯥꯅ ꯁꯥꯎꯔ ꯊꯦꯝꯃꯛꯑꯒꯅꯦ ꯐꯒ꯭ꯔꯀꯥꯟꯗ ꯑꯗꯨꯝ ꯁꯥꯎꯁꯟꯅꯕꯁꯨ ꯌꯥꯎꯋꯦꯕ ꯍꯥꯏꯗꯤ ꯐꯗꯤ ꯐꯥꯗꯣꯛꯈ꯭ꯔꯕꯅꯦꯕ ꯑꯩꯁꯦ ꯑꯗꯨꯑꯣꯏꯁꯨ ꯑꯩ ꯁꯥꯎꯔꯤꯕꯅꯤꯀꯣ ꯒꯥꯏꯁꯦ ꯑꯩ ꯅꯤꯡꯁꯤꯡꯍꯟꯗꯣꯏꯅꯦꯕ ꯑꯩ ꯏꯊꯟ
ꯁꯥꯎꯖꯟꯅꯔꯒ ꯍꯦꯟꯅ ꯑꯃꯨꯛꯀ ꯁꯥꯎꯋꯣ ꯃꯗꯤ ꯀꯃꯥꯏꯅ ꯇꯧꯅꯤ
ꯑꯗꯣ ꯃꯥ ꯈꯪꯗꯦ ꯃꯥꯅ ꯁꯥꯎꯖꯜꯂꯛꯄ ꯅꯨꯃꯤꯠꯁꯨ ꯌꯥꯎꯋꯦ ꯑꯗ ꯑꯥ ꯑꯩꯅ ꯑꯃꯨꯛ ꯁꯥꯎꯁꯤꯜꯂꯦ꯫
ꯑꯗꯨꯗꯤ ꯃꯥꯅ ꯁꯥꯎꯖꯔꯛꯑꯗꯤ ꯅꯪꯅ ꯑꯃꯨꯛ ꯁꯥꯎꯖꯔꯛꯑꯅꯤ ꯐꯨꯡ ꯐꯨꯡ ꯁ ꯁꯥꯔꯤꯉꯩꯗ ꯑꯗꯨꯝ ꯁꯥꯎꯗꯜꯂꯅꯤ ꯑꯅꯤꯃꯛꯇꯣ ꯌꯥꯏꯅꯦ ꯑꯗꯨ꯫
ꯋꯥꯔꯤꯁꯦ ꯂꯩꯗ꯭ꯔꯣ ꯑꯗꯣ ꯅꯪꯗꯤ ꯅꯣꯏ ꯅꯣꯏ ꯁꯥꯏꯗꯤ ꯃꯃꯤꯡ ꯀꯩ ꯀꯧꯒꯦ?
ꯑꯈꯣꯏ ꯁꯥꯏꯅ ꯂꯩꯖꯗ꯭ꯔꯕꯅ ꯑꯃꯛ ꯀꯔꯤꯗ ꯍꯥꯏꯔꯨꯅꯤ ꯀꯩ ꯍꯥꯏꯕꯤꯌꯣ ꯍꯥꯏꯅꯣ ꯃꯤꯡꯁꯤꯕꯣ? ꯑꯩꯒꯤꯁꯨ ꯑꯃ ꯊꯤꯕꯤꯔꯣꯅꯦ꯫
ꯎꯝ ꯅꯪꯒꯤꯔꯥ? ꯅꯪꯒꯤꯗꯤ ꯍꯌꯦꯡꯋꯥꯏ ꯀꯩꯅꯣ ꯇꯧꯕ ꯑꯃ ꯑꯣꯏꯅ ꯅꯣꯏ ꯅꯣꯏꯒꯤ ꯃꯃꯥꯅ ꯑꯃ ꯑꯣꯏꯅ ꯍꯥꯏꯅꯍꯜꯂꯣ ꯑꯗꯨꯒ ꯑꯣꯏꯅ ꯂꯨꯍꯣꯡꯉꯣ ꯑꯗꯨꯅ ꯐꯔꯅꯤ꯫
ꯎꯝ ꯑꯈꯣꯏꯗꯤ ꯑꯦꯔꯦꯟꯖ ꯀꯗꯤ ꯄꯥꯝꯖꯗꯤꯦꯗ꯫
ꯍꯣꯏꯅꯦ ꯑꯗꯨꯗꯤ
ꯑꯦꯔꯦꯟꯖꯀ ꯇꯧꯔꯒ ꯀꯣꯟꯅ ꯄꯥꯜꯂꯒꯅ ꯅꯨꯄꯥꯗꯨꯅ ꯄꯪꯐꯨ ꯐꯨꯔꯗꯤ ꯇꯟꯗ꯭ꯔꯣ?
ꯍꯣꯏꯍꯦ ꯑꯗꯨꯁꯨ ꯀꯤꯖꯅꯤꯀꯣ ꯑꯩꯈꯣꯏꯁꯦ ꯂꯨꯍꯣꯡꯉ꯭ꯔꯗꯤ ꯅꯨꯞ ꯅꯨꯄꯥꯁꯤꯒꯤ ꯃꯈꯥ ꯍꯥꯏꯗꯤ ꯂꯣꯏꯅꯃꯛꯇ ꯃꯣꯏꯅ ꯃꯣꯏꯒꯤ ꯗꯤꯄꯦꯟ ꯂꯣꯏ ꯇꯧꯗꯣꯏꯅꯦꯕ ꯑꯩꯈꯣꯏꯁꯦ ꯅꯠꯇ꯭ꯔꯥ? ꯑꯗꯨꯗꯨꯅ ꯃꯣꯏꯅ ꯂꯨꯅ ꯇꯧꯕꯤꯔꯗꯤ ꯐꯩ ꯃꯣꯏꯅ ꯂꯨꯅ ꯇꯧꯕꯤ ꯕꯤꯗ꯭ꯔꯗꯤ ꯑꯩꯈꯣꯏꯁꯦ ꯌꯥꯝ ꯋꯥꯅꯤꯉꯣ꯫
ꯑꯗꯣ ꯅꯪꯅ ꯅꯋꯥ ꯍꯧꯖꯤꯛ ꯅꯨꯡꯁꯤꯅꯔꯤꯁꯦ ꯀꯣꯟꯅ ꯅꯕꯅꯤ ꯌꯨꯝ ꯄꯥꯜꯂꯒꯅ ꯌꯥꯝ ꯊꯤꯅ ꯇꯧꯔꯛꯑꯅꯤ ꯅꯪ ꯀꯃꯥꯏꯅ ꯇꯧꯅꯤ꯫
ꯏꯃꯥ ꯑꯩ ꯉꯝꯃꯣꯏꯌꯦ ꯑꯁ ꯑꯗꯨꯗꯤ ꯑꯩ ꯌꯥꯝ ꯀꯟꯅ ꯊꯤꯅ ꯇꯧꯔꯒꯗꯤ ꯑꯩ ꯑꯩ ꯌꯨꯝꯗ ꯍꯜꯂꯛꯀꯅꯤ ꯑꯩꯈꯣꯏ ꯃꯥꯒ ꯑꯣꯏꯅ ꯂꯩꯃꯤꯟꯅꯒꯅꯤ꯫
ꯑꯗꯨꯨꯗꯤ ꯍꯧꯖꯤꯛꯇꯩ ꯊꯨꯛꯅꯈ꯭ꯔꯣ꯫
ꯑꯗꯣ ꯃꯥꯅ ꯑꯩ ꯂꯨꯅ ꯇꯧꯕꯤꯔꯗꯤ ꯀꯃꯥꯏꯅ ꯇꯧꯗꯣꯏꯕ ꯑꯈꯣꯏ ꯁꯥꯏꯗ ꯍꯥꯏꯗꯣꯛꯀꯅꯤ ꯅꯪꯅ ꯇꯣꯛ ꯅꯧ ꯍꯥꯏ ꯍꯥꯏꯅꯤ꯫
ꯀꯥꯟꯅꯗꯦ ꯋꯥꯔꯜ ꯀꯞ ꯌꯦꯡ ꯀꯥꯟꯁꯤꯗ ꯑꯦꯗꯚꯔꯇꯥꯏꯁ ꯅꯝꯕꯔ ꯔꯣꯜ ꯑꯃ
ꯅꯪꯕꯨ ꯋꯥꯔꯜ ꯀꯞ ꯌꯦꯡꯕ ꯍꯩꯖꯕ꯭ꯔꯣ?
ꯍꯩꯖꯩꯌꯦ ꯑꯩꯗꯤ ꯌꯥꯝ ꯍꯩꯕꯅꯦ ꯈꯪꯕ꯭ꯔꯥ ꯑꯩꯗꯤ ꯑꯩꯈꯣꯏ ꯑꯩꯈꯣꯏ ꯂꯩꯀꯥꯏꯒꯤ ꯅꯨꯄꯥꯁꯤꯡ ꯌꯥꯝ ꯌꯦꯡꯉꯝꯕ ꯖꯥꯠꯅꯤ ꯈꯪꯕ ꯗꯣ ꯍꯟꯗꯛꯇꯤ ꯍꯟꯗꯛ ꯆꯍꯤꯒꯤꯗꯤ ꯑꯃꯨꯛꯨꯔꯛꯁꯨ ꯌꯦꯡꯗꯦ ꯉꯁꯤꯅ ꯑꯍꯥꯟꯕꯅꯦ ꯈꯪꯕ꯭ꯔꯥ꯫
ꯑꯣꯠ
ꯑꯗꯨꯒ ꯑꯩꯅ ꯑꯩꯅ ꯌꯦꯡꯃꯤꯟꯅꯕ ꯅꯨꯄꯤꯗꯨꯗꯅꯤ ꯃꯩ ꯃ ꯋꯥꯅ ꯄꯥꯝꯖꯕꯗꯨ ꯅꯨꯄꯥꯗꯨꯗꯤ ꯀꯔꯤ ꯌꯦꯡꯉꯒ ꯀꯔꯝꯕꯗꯁꯨꯅꯨꯁꯦ ꯒ꯭ꯌꯥꯟ ꯇꯥꯗꯕ
ꯇꯥꯕꯅꯤꯍꯦ ꯅꯝꯕꯔ ꯅꯥꯏꯟꯇꯤꯟꯗꯤ ꯅꯪꯁꯨ꯫
ꯑꯗꯨꯒꯗꯤ ꯑꯩ ꯀꯔꯝꯕꯗ ꯐꯖꯒꯦꯁꯦꯅ ꯃꯤꯛꯁꯨ ꯄꯤꯛꯄ ꯁꯛꯁꯨ ꯊꯤꯕ ꯁꯥꯟꯅꯕꯁꯨ ꯒꯣꯜ ꯑꯃꯁꯨ ꯆꯪꯗ꯭ꯔꯕ ꯑꯗꯨꯒꯗꯤ ꯃꯥꯏ ꯄꯋꯥꯗ ꯌꯦꯡꯉꯤ ꯈꯥꯏ ꯍꯥꯏꯕꯒꯤ ꯀꯣꯏꯊꯤ ꯊꯤꯔꯒ ꯌꯦꯡꯉꯤ ꯁꯋꯥꯥꯏꯗꯒꯤ꯫ ꯀꯟꯅꯗꯦ
ꯑꯗꯣ ꯍꯧꯖꯤꯛꯀꯤ ꯅꯨꯄꯥꯗꯣ ꯃꯥ ꯍꯩꯗꯤ ꯍꯩꯕ ꯃꯥꯜꯂꯦ ꯑꯗꯨꯗꯨꯒ ꯀꯩꯅꯣ ꯇꯧꯕꯩꯅꯦ ꯍꯥꯏꯕ ꯃꯥꯁꯦ ꯂꯛ ꯈꯔ ꯂꯩꯇꯕ ꯃꯥꯁꯦ ꯕꯣꯜ ꯈꯔꯗꯤ ꯀꯥꯎ ꯀꯥꯎꯁꯜ
ꯑ ꯅꯪꯅꯋꯥꯗ ꯁ ꯍꯩꯔꯝꯃꯔꯣꯏ ꯒ꯭ꯌꯥꯟ ꯇꯥꯔꯦ ꯍꯧꯖꯤꯛꯇꯤ ꯌꯥꯝ ꯐꯨꯠꯕꯣꯜ ꯀꯥꯎꯏꯅꯦ ꯑꯗꯨꯝ ꯄ꯭ꯔꯦꯛꯇꯤꯁ ꯆꯠꯄ ꯅꯠꯇꯔꯣ ꯇ꯭ꯔꯕꯇꯥꯒ ꯅꯨꯡ ꯅꯨꯡꯇꯤꯒꯤ
ꯆꯞ ꯆꯠ ꯑꯗꯨꯗꯤ ꯅꯨꯡꯇꯤꯒꯤꯗꯤ ꯆꯠꯇꯦꯗ ꯃꯥꯗꯤ ꯁꯥꯏꯒꯤ ꯑꯩꯈꯣꯏꯒꯤ ꯒ꯭ꯔꯥꯎꯟꯗꯣ ꯑꯗꯨꯗ ꯕꯣꯜ ꯀꯥꯎꯕ ꯈꯔ ꯆꯠꯆꯕꯅꯦ ꯃꯥꯗꯣ ꯅꯍꯥꯟ ꯈꯔ ꯆꯠꯂꯝꯗꯦ ꯑꯗꯣ ꯍꯧꯖꯤꯛ ꯑꯃꯨꯛ ꯉꯁꯥꯏꯁꯨ ꯊꯦꯡꯅꯕꯅꯦ ꯃꯥꯗꯣ ꯆꯠꯂꯨꯏꯌꯦꯅ ꯅꯪꯅ ꯎꯍꯧꯕꯗꯣ ꯗꯨꯃꯥꯗꯤꯅꯦ ꯕꯣꯜꯁꯦ ꯑ ꯑꯗꯨ ꯃꯥꯗꯤ ꯄꯣꯜꯁꯦ ꯄꯥꯝ ꯃꯁꯥꯅ ꯈꯔ ꯄꯥꯝꯖꯕꯗꯣ ꯑꯗꯨꯗꯨꯒꯤ ꯀꯥꯎ ꯅꯦꯕ ꯑꯗꯨ ꯌꯥꯝ ꯆꯧꯀꯥꯎꯕ
ꯐꯔꯦꯅꯦ ꯐꯔꯦꯅꯦ ꯀꯥꯎꯔꯁꯨꯅꯨ ꯀꯩꯗꯧꯅꯤ
ꯑꯗꯣ ꯑꯩꯅ ꯅꯨꯄꯥ ꯑꯣꯏꯔꯝꯃꯗꯤꯅꯦ ꯑꯩꯁꯨ ꯕꯣꯜ ꯁꯥꯟꯅꯔꯝꯒꯅꯤꯕ
ꯁꯅꯕ ꯁꯅꯣ ꯁꯅꯣ
ꯍꯣꯏ ꯍꯥꯏꯗꯤ ꯌꯥꯝ ꯐꯥꯎꯕ ꯁꯨꯃꯥꯏꯅ ꯑꯗꯨ ꯑꯗꯥꯒꯤ ꯁꯥꯟꯅꯕ ꯅꯠꯇ꯭ꯔꯁꯨ ꯑꯗꯨꯝ ꯄꯥꯝꯖꯅ ꯑꯃ ꯑꯗꯨꯝ ꯐꯤꯜꯗ ꯁꯥꯟꯅꯕ ꯊꯣꯛꯄꯤꯗꯣ ꯑꯗꯨꯃꯥꯏꯅ ꯇꯧꯔꯝꯒꯅꯦꯕ ꯑꯩꯁꯦ
ꯎꯝ
ꯀꯩꯅꯣ ꯑꯩ ꯐꯨꯠꯕꯣꯜ ꯍꯥꯟꯅ ꯑꯩꯈꯣꯏ ꯏꯁꯄꯣꯔꯠꯁꯇꯒ ꯐꯨꯠꯕꯣꯜ ꯀꯥꯎꯕꯗ ꯈꯨꯝꯎꯞ ꯄꯥꯏꯊꯣꯛꯈꯩ ꯀꯥꯎꯔꯤꯅꯦ
ꯅꯝꯃꯔꯣꯏ ꯑꯩ ꯌꯦꯡꯕ ꯉꯝꯃꯔꯣꯏ
ꯅꯣꯏ ꯌꯦꯡꯍꯧꯗꯕ꯭ꯔꯣ ꯃꯃꯥꯡꯗ ꯅꯣꯏꯗꯤ ꯂꯥꯛꯄꯤꯗꯕꯗꯣ ꯈꯣꯏꯗꯤ ꯁꯥꯟꯅꯩꯌꯦ
ꯈꯣꯏꯗꯤ ꯂꯥꯛꯍꯧ ꯂꯥꯛꯍꯧꯗꯕꯗꯣ ꯀꯩꯝ ꯌꯦꯡꯍꯧꯗꯕꯗꯣ ꯕꯣꯂꯤꯕꯣꯜ ꯁꯥꯟꯅꯕ ꯌꯥꯎꯔꯒ ꯈꯣꯏ ꯅꯨꯄꯤ ꯑꯋꯥꯡꯕ ꯅꯨꯄꯥ ꯁꯥꯕꯗꯨꯅ ꯑꯩꯗꯤ ꯌꯩꯈꯤ ꯑꯩꯅ ꯌꯩꯈꯤ ꯍꯥꯏꯔꯒ ꯕꯣꯜ ꯑꯃꯨꯔꯛ ꯌꯩꯍꯧꯗꯕꯗꯣ
ꯅꯠꯇꯦ ꯃꯥꯅ ꯑꯗꯨꯏꯗꯣ ꯌꯥꯝ ꯉꯝꯗꯧꯇꯥꯏꯞꯇ ꯑꯩ ꯇꯧꯒꯦꯁꯦ ꯃꯤ ꯃꯤꯒꯥꯁꯦ ꯏꯟꯈꯥꯏꯔꯒ
ꯑꯃꯨꯔꯛꯁꯨ ꯌꯩꯍꯧꯗꯕꯗꯣ ꯌꯥꯔꯦ ꯊꯝꯃꯦ ꯑꯩ
ꯍꯣ ꯑꯩ ꯍꯩꯃꯥ ꯃꯤ ꯃꯤ ꯀꯥꯔꯛꯑꯦ